ꯑꯥ ꯀꯨꯏꯗꯦꯍꯦ ꯏꯕꯥꯅꯤ ꯋꯥꯔꯤ ꯁꯥꯅꯕꯁꯦ
ꯑꯦ ꯌꯥꯝ ꯋꯥꯅ ꯋꯥꯔꯤ ꯁꯥꯕ ꯐꯪꯉꯦꯍꯦ ꯍꯧꯖꯤꯛꯇꯤ
ꯑꯥꯡ ꯀꯥꯏ ꯆꯠꯄ꯭ꯔꯣ ꯅꯪ ꯉꯁꯤ
ꯌꯨꯝꯗ ꯂꯩꯌꯦ ꯑꯁꯤ ꯀꯂꯨ ꯑꯩꯈꯣꯏ ꯏꯁꯩꯪ ꯇꯝꯕ ꯆꯠꯄ ꯃꯇꯝꯗ ꯑꯈꯣꯏ ꯁꯨ ꯆꯥꯔꯆꯇꯒꯤ ꯍꯩꯅꯥꯎ ꯈꯔ ꯂꯧꯕ ꯆꯠꯁꯤꯔꯥꯅ ꯊꯣꯛꯄ ꯃꯇꯝꯗ ꯑꯁ ꯆꯥꯔꯆꯀꯤ ꯀꯤꯠ ꯌꯥꯎꯔꯒ ꯃꯤ ꯌꯥꯝꯃꯟꯕꯒꯤ ꯆꯪꯕ ꯇꯟꯕ ꯑꯗꯨꯒꯤ ꯗꯣ ꯍꯟꯒ꯭ꯔꯕ ꯑꯃꯨꯛ ꯂꯧꯗꯦ
ꯑꯣ ꯃꯣꯏ ꯍꯌꯦꯡꯗꯤ ꯆꯥꯛ ꯆꯥꯗꯩꯔꯥ꯫
ꯑꯍꯣꯏ ꯃꯣꯏꯗꯤ ꯏꯁꯥ ꯑꯗꯨꯝ ꯁꯦꯠꯇꯔꯗꯦ ꯐ꯭ꯔꯥꯏꯗꯦ ꯁꯇꯔꯗꯦꯗ ꯁꯟꯗꯦꯒꯤ ꯏꯁꯥ ꯑꯗꯨꯝ ꯇꯝꯕꯅꯦꯕ꯫
ꯎꯝ꯫
ꯑꯗꯨꯏꯒꯤ ꯃꯣꯏ ꯆꯠꯄ ꯃꯇꯝꯗ ꯆꯠꯀꯦꯅ ꯂꯥꯛꯄꯅꯦꯕ ꯈꯣꯢꯁꯨ꯫
ꯎꯝ ꯍꯌꯦꯡ ꯆꯥꯁ ꯀꯥꯒꯗ꯭ꯔꯣ꯫
ꯀꯥꯔꯣꯢꯗ ꯍꯌꯦꯡꯗꯤ꯫
ꯀꯩꯒꯤ꯫
ꯀꯔꯤꯁꯨ ꯂꯩꯇꯦ ꯑꯗꯨ ꯑꯣꯏꯔꯁꯨ ꯀꯥꯔꯣꯏ ꯍꯥꯏꯕꯅꯤꯗ꯫
ꯑꯩ ꯍꯌꯦꯡ ꯆꯁ ꯀꯥꯅꯤ꯫ ꯅꯊꯟꯗ ꯅꯪ ꯂꯥꯛꯗ꯭ꯔꯗꯤ ꯑꯁ ꯆꯥꯛꯇꯤ ꯆꯥꯅꯤꯡꯗ꯭ꯔꯦ ꯑꯗꯨꯗꯤ꯫
ꯊꯣꯡꯒ ꯆꯥꯛꯑ ꯆꯠꯃꯤꯟꯅꯕ ꯌꯥꯏꯅ ꯑꯩꯗꯣ ꯍꯌꯦꯡ ꯊꯕꯛ ꯂꯩꯕꯒꯤꯅꯤꯗ꯫
ꯅꯠꯇꯦ ꯃꯥꯗꯤ ꯑꯇꯣꯞꯄ ꯑꯇꯣꯞꯄ ꯃꯤꯒ ꯆꯠꯀꯅꯤ꯫
ꯑꯁ ꯃꯤꯗꯤ ꯁꯤꯗꯒꯤ ꯅꯨꯄꯤ ꯂꯣꯏ ꯐꯪꯅꯈ꯭ꯔꯦ ꯅꯪ ꯅꯪꯗꯤ ꯐꯪꯗꯕ꯭ꯔꯣ꯫
ꯑꯩꯗꯤ ꯇꯧꯗꯦ ꯅꯨꯄꯤꯗꯣ꯫
ꯑꯁ ꯋꯥꯊꯤꯗꯤ ꯇꯧꯔꯝꯅꯤꯗ ꯊꯥꯖꯗ꯭ꯔꯦ꯫
ꯑꯁ ꯑꯁꯦꯡꯕꯅꯦ ꯅꯪꯒ ꯔꯣꯖꯒꯥ ꯑꯩ ꯑꯩꯒꯤ ꯂꯩꯃꯤꯟꯅꯕꯗꯣ
ꯎꯝ꯫
ꯑꯗꯨ ꯈꯇꯅꯤ ꯑꯩ ꯇꯧꯕ꯫ ꯃꯁꯛ ꯈꯪꯗꯗꯤ ꯑꯩ ꯇꯧ ꯇꯧꯅꯤꯡꯗꯕ ꯑꯁ ꯁꯤꯉꯥꯡ ꯋꯥꯔꯤ ꯇꯣꯛꯈ꯭ꯔꯣꯁꯤ꯫
ꯃꯁꯥ ꯈꯪꯗꯕꯁꯤꯡꯗꯣ ꯋꯥꯔꯤ ꯁꯥꯕꯗꯣ ꯃꯔꯥꯛꯇ ꯅꯨꯡꯉꯥꯏꯕꯅꯦ꯫
ꯑꯥ ꯑꯩꯗꯤ ꯅꯨꯄꯤ ꯀꯥꯢꯅꯥꯕ ꯂꯩꯕꯅꯤꯅ ꯑꯩ ꯇꯧꯅꯤꯡꯗꯦ ꯑꯗꯨꯝ ꯃꯥꯏꯅ꯫ ꯑꯥ꯫
ꯈꯪꯗꯦꯗ ꯍꯣꯏꯗꯤ ꯀꯔꯤ ꯀꯔꯤ ꯇꯧꯔ ꯂꯩꯕ꯭ꯔꯣ ꯅꯪꯗꯤ ꯉꯁꯤ꯫
ꯑꯗꯨꯝ ꯇꯨꯝꯂꯒ ꯂꯩꯗ꯫ ꯀꯩꯁꯨ ꯇꯧꯗ꯭ꯔꯦ ꯑꯩꯗꯤ꯫
ꯍꯣꯏ ꯁꯤꯅꯦ ꯑꯁ ꯍꯟꯗꯛ ꯆꯍꯤꯁꯤ ꯂꯣꯏꯅꯤꯡꯈ꯭ꯔꯦ ꯑꯩꯗꯤ꯫
ꯈꯪꯗꯔꯦ꯫
ꯑꯩꯗꯤ ꯊꯕꯛ ꯇꯧꯕꯁꯨ ꯆꯠꯅꯤꯡꯗꯕ꯫
ꯔꯁꯊꯥꯟꯒꯨꯝꯕꯗꯣ ꯊꯕꯛ ꯇꯧꯅꯤꯡꯗꯦ ꯌꯥꯝ ꯋꯥꯏ꯫
ꯑꯣ꯫ ꯗꯨꯀꯥꯟ ꯒ꯭ꯔꯣꯁꯔꯤꯒꯨꯝꯕꯗ ꯇꯧꯗꯅ ꯒ꯭ꯔꯣꯁꯤ
ꯗꯨꯀꯥꯟ ꯗꯨ ꯗꯨꯀꯥꯟ ꯐꯥꯝꯔꯁꯨ ꯁꯟꯗꯦꯗ ꯑꯣꯐ ꯄꯤꯗꯕ ꯑꯩꯅ ꯁꯟꯗꯦꯗ ꯑꯣꯐ ꯄꯤꯕꯗꯣ ꯄꯥꯝꯕ꯫
ꯑ ꯑ ꯑꯗꯨꯃꯥꯢ ꯇꯧꯕꯁꯨ ꯂꯩ꯫ ꯒ꯭ꯔꯣꯁꯤꯁꯦ ꯒ꯭ꯔꯣꯁꯔꯤꯒꯨꯝꯕꯗꯗꯤ ꯑꯗꯨꯝ ꯁꯟꯗꯦ ꯑꯣꯐ ꯇꯧꯕꯅꯤꯗ꯫
ꯅꯍꯥꯟ ꯑꯁꯤ ꯎꯝ ꯀꯗꯨ ꯍꯥꯟꯅ ꯊꯕꯛ ꯇꯧꯕ ꯊꯕꯛꯗꯣ ꯑꯗꯨ ꯑꯩꯁꯨ ꯑꯗꯨꯒꯨꯝꯕꯗꯣ ꯇꯥꯎꯈ꯭ꯔꯁꯤꯔꯥ ꯈꯟꯕꯅꯤꯗ꯫ ꯈꯤꯇꯪ ꯈꯤꯇꯪ ꯅꯥꯕꯗꯣ ꯑꯗꯨꯝ ꯌꯥꯏꯑꯦꯕ꯫ ꯄꯤꯒꯗꯕ ꯁꯨꯔꯨꯛꯕꯨꯗꯤ ꯑꯗꯨꯅ ꯐꯕ꯭ꯔꯣ꯫
ꯎꯝ ꯃꯇꯝꯁꯨ ꯁꯦꯡꯗ
ꯑꯗꯨꯝ ꯌꯥꯏ
ꯑꯝ ꯃꯇꯝꯁꯨ ꯄꯨꯡ ꯑꯅꯤ ꯃꯈꯥꯏꯔꯣꯝꯗꯤ ꯇꯧꯕ ꯃꯥꯜꯂꯦꯗꯀꯣ
ꯎꯝ ꯑꯩꯗꯤ ꯃꯔꯤ ꯐꯥꯎꯒꯤ ꯊꯕꯛ ꯌꯥꯏꯗ ꯑꯍꯨꯝ ꯑꯍꯨꯝ ꯃꯔꯤꯒꯤ ꯊꯕꯛ ꯑꯗꯨꯝ ꯌꯥꯏ
ꯒ꯭ꯔꯨꯞꯇ ꯐꯖꯅ ꯊꯤꯔꯣꯗꯅ ꯒ꯭ꯔꯨꯞꯅꯤ ꯑꯃ ꯂꯩꯗꯅ
ꯑꯣ ꯉꯁꯤꯒꯤ ꯊꯥꯗꯤ ꯇꯧꯔꯣꯏ ꯃꯊꯪꯒꯤ ꯊꯥꯗ ꯇꯧꯅꯤꯡꯉꯥꯏ ꯊꯤꯒꯦ ꯁꯤꯒꯤ ꯊꯥ ꯂꯣꯏꯔꯝꯗꯥꯏꯗ
ꯑꯝ ꯑꯩꯁꯨ ꯊꯕꯛ ꯊꯕꯛꯇꯣ
ꯎꯝ
ꯑ ꯈꯔ ꯊꯦꯡꯅ ꯈꯔ ꯊꯦꯡꯅ ꯍꯧꯔꯒ ꯈꯔ ꯎꯝ ꯍꯗ
ꯑꯁꯤꯗꯁꯨ ꯑꯗꯨꯒꯨꯝꯕ ꯄꯥꯔꯇꯟꯒꯤ ꯊꯕꯥꯛꯇꯣ ꯂꯩꯔꯗꯤ ꯐꯥꯒꯗꯕ ꯄꯨꯡ ꯑꯃ ꯑꯅꯤꯒꯤ ꯊꯕꯛꯇꯣ ꯍꯥꯎꯁ ꯀꯤꯞꯄꯤꯡ ꯅꯠꯇ꯭ꯔꯗꯤ ꯂꯩꯇꯦꯅ ꯄꯥꯛ ꯐꯪꯕꯒꯤ ꯁꯥꯎꯁꯀ꯭ꯔꯤꯄꯤꯡꯗꯤ ꯑꯁ ꯃꯤ ꯈꯔꯗꯤ ꯌꯥꯝ ꯌꯦꯡꯊꯥꯕꯗꯣ ꯑꯗꯨꯝꯃꯥꯏꯅ ꯇꯥꯎꯕꯅꯦꯕ
ꯏꯄꯥ ꯅꯨꯄꯥ ꯈꯣꯏꯗꯤ ꯊꯕꯛ ꯌꯥꯝ ꯂꯩꯌꯦꯗ ꯗꯦꯜꯂꯤꯒꯤꯀꯣ
ꯑꯝ
ꯗꯦꯜꯂꯤꯒꯤ ꯆꯠꯂꯒ ꯑꯗꯨꯁꯨ ꯑꯦꯠꯃꯤꯁꯟ ꯇꯧꯒꯗꯕꯅꯦ ꯍꯥꯏꯕꯀꯣ
ꯑ ꯁꯪꯒꯥꯏꯒꯨꯝꯕꯗꯒꯤꯔꯣ
ꯑꯝ
ꯑꯣ ꯄꯩꯁꯥ ꯀꯔꯤꯅꯣ ꯈꯔ ꯆꯥꯝꯃꯉꯥꯒꯨꯝꯕ ꯆꯪꯉꯒꯀꯣ ꯃ ꯑꯩꯅ ꯊꯕꯛ ꯂꯥꯏꯕ ꯃꯇꯝꯗ ꯑꯩꯁꯨ ꯈꯪꯉꯦ ꯑꯗꯨ ꯖꯥꯠꯇꯣ ꯊꯕꯥꯛ ꯂꯩꯕ ꯃꯇꯝꯗ ꯃꯣꯏꯅ ꯀꯥꯎꯅꯤ
ꯅꯍꯥꯟꯁꯨ ꯑꯩ ꯅꯨꯡ ꯑꯃ ꯃꯤ ꯑꯃꯅ ꯀꯥꯎꯔꯛꯄꯀꯣ ꯑꯩ ꯆꯠꯂꯦꯕꯀꯣ ꯂꯤꯁꯤꯡ ꯆꯥꯇ꯭ꯔꯦꯠ ꯆꯥꯇ꯭ꯔꯦꯠ ꯌꯥꯡꯈꯩ ꯐꯪꯉꯦ
ꯎꯝ ꯌꯥꯏꯅ ꯑꯗꯨꯗꯤ
ꯑ ꯃꯤ ꯈꯔꯗꯤ ꯋꯥꯟ ꯊꯥꯎ ꯂꯤꯁꯤꯡ ꯑꯃ ꯍꯦꯟꯅꯁꯨ ꯐꯪꯉꯦ ꯅꯨꯃꯤꯠ ꯑꯃꯒꯤ
ꯎꯝ ꯑꯁ ꯅꯨꯃꯤꯠ ꯑꯃꯗ ꯂꯤꯁꯤꯡ ꯑꯃꯕꯨ ꯐꯪꯉꯗꯤ ꯌꯥꯔꯦꯗ ꯍꯞꯇꯥ ꯑꯃ ꯁꯨꯔꯗꯤ ꯌꯥꯔꯦ ꯊꯥ ꯑꯃꯒꯤꯗꯤ
ꯑꯗꯨ ꯃꯣꯏꯁꯨ ꯅꯨꯃꯤꯠ ꯈꯨꯗꯤꯡꯗꯤ ꯊꯕꯛ ꯂꯩꯗꯕ ꯃꯥꯜꯂꯦꯗ
ꯎꯝ ꯑꯗꯨꯕꯨꯗꯤ ꯑꯣꯏꯔꯝꯅꯤ ꯍꯣꯏ
ꯑꯗꯨ ꯑꯣꯏꯔꯁꯨ ꯄꯩꯁꯥ ꯐꯖꯅ ꯄꯥꯏꯔꯒ ꯊꯥ ꯑꯃꯗ ꯑꯥ ꯎꯝ ꯊꯥ ꯑꯃꯗ ꯌꯥꯝꯄꯥꯡꯔꯩ ꯆꯦꯟ ꯅꯨꯃꯤꯠ ꯇꯔꯥ ꯆꯠꯂꯗꯤ ꯅꯨꯃꯤꯠꯇ ꯅꯨꯃꯤꯠ ꯇꯔꯥ ꯍꯥꯏꯔꯁꯨꯁ ꯁꯤꯛꯁ ꯍꯟꯗ꯭ꯔꯦꯠ ꯁꯚꯦꯟ ꯍꯟꯗ꯭ꯔꯦꯠ ꯑꯗꯨꯝ ꯅꯨꯃꯤꯠꯇ ꯐꯪꯉꯗꯤ ꯑꯩꯈꯣꯏꯒꯤꯗꯤ ꯑꯩꯈꯣꯏꯒꯤ ꯏꯁꯇꯦꯟꯗꯥꯒꯤꯗꯤ ꯌꯥꯝ ꯂꯥꯏꯅ ꯍꯤꯡꯒꯅꯤꯗ
ꯍꯣꯏꯒꯤꯗꯤ ꯌꯥꯈꯔꯅꯤ ꯊꯥꯗ ꯂꯤꯁꯤꯡ ꯂꯤꯁꯤꯡ ꯇꯔꯨꯛ ꯇꯔꯦꯠ ꯂꯩ ꯈꯔꯗꯤ ꯑꯗꯨꯝ ꯌꯥꯏꯗ
ꯌꯦꯡꯅꯤ ꯉꯥꯏꯔꯦ ꯍꯣꯏ ꯑꯗꯨꯌꯥꯏ ꯑꯁ ꯑꯦ ꯑꯗꯨꯅꯦ ꯑꯩꯗꯤ ꯊꯕꯥꯛ ꯇꯧꯕꯤꯟ ꯇꯧꯅꯤꯡꯗ꯭ꯔꯦ ꯑꯃꯨꯛ
ꯋꯥ ꯋꯥꯔꯦ ꯊꯕꯥꯛ ꯇꯥ ꯄꯩꯁꯥꯗꯤ ꯈꯤꯇꯪ ꯈꯤꯇꯪ ꯄꯤꯕ ꯀꯣꯟꯅꯗ꯭ꯔꯦꯕ
ꯑꯥ
ꯑꯩꯗꯤ ꯍꯥꯟꯅ ꯐꯕꯥꯛ ꯇꯥꯎ ꯇꯧ ꯇꯧꯕ ꯃꯇꯝ ꯃꯇꯝꯗꯒꯤ ꯕꯁꯇꯔꯤꯒꯨꯝꯕ ꯆꯩ ꯌꯥꯝ ꯀꯟꯈ꯭ꯔꯦ
ꯅꯪ ꯀꯥꯏꯗ꯭ꯔꯣ ꯇꯥꯎꯕꯗꯣ
ꯆꯥꯛꯒꯨꯝꯕ ꯆꯥꯗꯕꯅꯤꯅ
ꯎꯝ
ꯆꯥꯛ ꯂꯥꯝꯕ ꯃꯇꯝꯗ ꯆꯥꯗꯕꯅꯤꯅ ꯇꯨꯝꯒꯤꯁꯇ꯭ꯔꯤꯒꯨꯝꯕꯗꯣ ꯀꯟ ꯑꯁ ꯀꯔꯤ ꯀꯔꯤꯅꯣꯏ ꯌꯥꯝ ꯅꯥꯏꯌꯦꯗ ꯑꯗꯨ ꯃꯇꯝꯗꯒꯤ ꯑꯩꯗꯣ ꯑꯃꯨꯛ ꯊꯕꯛ ꯇꯣꯛꯄꯅꯦ
ꯑ
ꯑꯩꯈꯣꯏ ꯃꯤ ꯑꯍꯨꯝ ꯇꯥꯎꯕꯗꯣ ꯏꯃꯥꯟꯅꯕꯤ ꯑꯃꯗꯣ ꯇꯣꯛꯈ꯭ꯔꯕ ꯍꯣꯏ ꯑꯅꯤ ꯈꯛꯇ ꯉꯥꯏꯔꯦꯕ ꯑꯗꯣ ꯌꯥꯝ ꯊꯦꯡꯅ ꯊꯦꯡꯅ ꯂꯣꯏ ꯂꯣꯏꯁꯤꯜꯂꯦ ꯑꯗꯣ
ꯅꯪꯒꯤ ꯅꯃꯥꯟꯅꯕꯤ ꯑꯃ ꯊꯕꯛ ꯇꯧꯔꯒ ꯕꯦꯡꯗ ꯊꯕꯛ ꯑꯃ ꯇꯧꯔꯒ ꯍꯟꯒꯔꯕꯗ ꯃꯥꯒꯤ ꯃꯍꯨꯠ ꯁꯤꯟꯕ ꯌꯥ ꯌꯥꯗꯕ꯭ꯔꯥ
ꯃꯥꯒꯤ ꯃꯍꯨꯇꯣ ꯁꯤꯟꯕꯗꯤ ꯁꯤꯟꯕꯨ ꯁꯤꯜꯗꯗꯤ ꯑꯗꯨꯝ ꯆꯍꯤ ꯌꯥꯝꯃ ꯇꯥꯎꯕꯗꯣ ꯄꯥꯝꯕ ꯃꯥꯜꯂꯦ ꯃꯣꯏꯁꯨ ꯁꯤꯟꯅꯤꯡꯉꯥꯏꯗꯤ ꯇꯥꯎꯕ ꯃꯥꯜꯂꯦ ꯑꯗꯨ ꯌꯥꯗꯕꯒꯤ ꯑꯣꯏꯔꯝꯕ ꯑꯣꯏ ꯑꯣꯏꯔꯝꯕ ꯌꯥꯏ ꯃꯣꯏꯒꯤꯗꯣ ꯃꯣꯏꯒꯤ ꯍꯥꯏꯕ ꯃꯑꯣꯡꯗꯨꯗꯤ ꯁꯤꯅꯤꯉꯥꯏꯗꯤ ꯄ꯭ꯂꯥꯟ ꯇꯥꯎꯕ ꯃꯥꯜꯂꯦ ꯑꯁꯤ ꯃꯣꯏ ꯑꯟꯇꯤ ꯈꯣꯏꯒꯤ ꯃꯅꯥꯎ ꯅꯨꯨꯄꯤꯗꯣ
ꯑꯣ
ꯑꯗꯨ ꯌꯥꯏꯌꯦ ꯃꯣꯏꯒꯤꯖꯣ ꯑꯩꯁꯨ ꯐꯖꯅ ꯍꯥꯏꯗꯦ ꯑꯗꯨ ꯑꯁꯨꯏ ꯌꯥꯗꯦ ꯍꯥꯏꯕꯒꯨꯝ ꯇꯕꯅꯦ
ꯎꯝ
ꯃꯥꯒꯤꯗꯣ ꯄꯝꯃꯨꯗꯤ ꯄꯃꯨ ꯑꯦ
ꯃꯥꯒꯤꯗꯣ ꯁꯣꯂ ꯆꯤ ꯁꯂꯥꯔꯤꯗꯤ ꯐꯖꯥꯏꯌꯦꯗꯅ
ꯎꯝ ꯌꯥꯝꯁꯨ ꯌꯥꯝꯃꯦ ꯑꯗꯣ ꯊꯕꯥꯛꯁꯨ ꯌꯥꯝꯅ ꯌꯥꯝꯗꯕꯅꯤꯅ ꯑꯗꯨꯝ ꯅꯨꯡꯉꯥꯏꯌꯦꯕ ꯑꯗꯨꯝ ꯁꯦꯀꯦꯟ ꯁꯇꯔꯗꯦ ꯁꯟꯗꯦꯗ ꯑꯣꯐ ꯐꯪꯉꯦ ꯀꯔꯤꯕ
ꯃꯥꯒꯤ ꯊꯕꯛꯗꯤ ꯂꯨꯗꯦ ꯌꯥꯌꯦ
ꯍꯣꯏ ꯌꯥꯝ ꯅꯨꯡꯉꯥꯏꯌꯦ ꯍꯥꯏꯌꯦ ꯐꯝꯃꯟꯗꯅꯥ ꯃꯔꯛ ꯃꯋꯛꯇꯤ ꯇꯜꯂꯦ ꯍꯥꯏꯌꯦ
ꯍꯣꯏ ꯅꯍꯥꯟ ꯑꯩꯉꯣꯟꯗꯁꯨ ꯍꯌꯦꯡ ꯐꯝꯃꯟꯕꯒꯤ ꯕꯣꯔꯤꯡ ꯑꯣꯏꯅ ꯇꯧꯋꯦꯅ
ꯎꯝ
ꯅꯍꯥꯟ ꯄꯩꯁꯥ ꯂꯥꯛꯄꯒꯤꯇꯟꯇꯥ ꯑꯩꯉꯣꯟꯗ
ꯇꯔꯥ ꯇꯔꯥ ꯑꯅꯤ ꯇꯔꯥ ꯑꯍꯨꯝ ꯐꯪꯕꯗꯤ ꯑꯗꯨꯝ ꯌꯥꯏꯗ ꯌꯥꯝ ꯅꯨꯡꯉꯥꯏꯌꯦ ꯃꯊꯟꯇꯒꯤ ꯑꯣꯏꯔꯗꯤ ꯑꯁ ꯌꯥꯝ ꯅꯨꯡꯉꯥꯏꯒ꯭ꯔꯅꯤ ꯃꯥꯗꯣ
ꯥꯀꯩ ꯃꯊꯦꯜ ꯆꯥꯔꯅꯤ ꯉꯁꯤ
ꯈꯪꯗꯦꯅꯦ ꯀꯔꯤ ꯆꯥꯁꯤꯔ
ꯃꯥꯒꯤ ꯃꯥꯒꯤ ꯀꯤꯕꯣꯔꯠ ꯄꯤꯌꯥꯅꯣꯗꯣ
ꯑꯥ ꯌꯥꯝ ꯆꯥꯎꯋꯦ ꯍꯣꯏ ꯇꯥꯡꯕꯅꯤꯅ ꯐꯖꯕ ꯃꯥꯜꯂꯦ ꯍꯣꯏꯗꯤ ꯈꯡꯗꯕꯅꯤꯅ ꯑꯩꯗꯤ ꯇꯝꯗꯦꯗ ꯑꯃꯐꯥꯎ
ꯅꯠꯇꯦ ꯅꯪꯁꯨ ꯂꯧꯕ ꯆꯠꯄ꯭ꯔꯕ
ꯆꯠꯇꯦ ꯑꯩꯗꯤ ꯗꯤꯖꯦ ꯃꯣꯏ ꯑꯅꯤ ꯈꯛꯇ ꯆꯠꯄꯅꯦ ꯑꯗꯨꯒ ꯃꯕꯨꯡꯒꯨꯝꯕꯗꯨ ꯗꯨ ꯃꯣꯏ ꯑꯅꯤꯗꯣ ꯕꯖꯥꯔ ꯆꯠꯀꯦꯅ ꯆꯠꯄꯅꯦꯕ ꯃꯥꯒꯤꯗꯣ ꯈꯨꯗꯥꯛꯇ ꯂꯥꯛꯄꯒꯤꯔ ꯈꯪꯗꯦ
ꯑꯣ
ꯈꯨꯗꯥꯛꯇ ꯂꯥꯛꯄꯒꯤ ꯑꯣꯏꯔꯝꯅꯤ ꯑꯗꯨ ꯅꯨꯃꯤꯠꯇꯣ ꯃꯣꯏ ꯑꯅꯤ ꯕꯖꯥꯔ ꯆꯠꯀꯦ ꯍꯥꯏꯔꯒ ꯄꯩꯁꯥ ꯁꯨꯗꯦ ꯗꯣ ꯂꯩꯔꯗꯤ ꯄꯤꯌꯣꯅ ꯑꯩ ꯏꯃꯥꯟꯅꯕꯤꯗ ꯈꯔꯥ ꯅꯤꯕꯅꯦꯕ ꯑꯗꯨ ꯅꯨꯃꯤꯠꯇꯣ ꯃꯣꯏꯁꯨ ꯈꯪꯡꯗꯕ ꯃꯥꯜꯂꯦ
ꯑꯩꯉꯣꯟꯗꯁꯨ ꯐꯣꯟ ꯇꯧꯔꯛ
ꯎꯝ ꯅꯪꯗꯤ ꯀ꯭ꯔꯤ ꯏꯟꯁꯥꯡ ꯊꯣꯡꯅꯤ ꯉꯁꯤ ꯑꯁ ꯑꯩꯈꯣꯏꯒꯤ ꯑꯩꯈꯣꯏꯒꯤ ꯊꯥꯎꯁꯨ ꯆꯪꯗꯦꯀꯣ
ꯊꯥꯎ ꯍꯥꯏꯗꯤ
ꯑꯩꯈꯣꯏꯒꯤ ꯊꯥꯎꯗꯣ ꯒꯥꯔꯤꯗꯤ ꯌꯥꯝ ꯄꯥꯏꯌꯦꯅ ꯊꯥꯎ ꯇꯥꯡꯃꯟꯕꯅꯨꯃꯤꯠꯅꯦꯕ ꯑꯩꯈꯣꯏ ꯉꯁꯤꯁꯦ
ꯑꯥ
ꯋꯥꯅ ꯄꯥꯏꯔꯒ ꯄꯥꯏꯃꯟꯕꯒꯤ ꯂꯣꯏꯔꯦ ꯌꯨꯝꯅꯥꯛꯁꯦ ꯐꯖꯅꯁꯨ ꯇꯨꯝꯕ ꯐꯪꯗꯦ ꯃꯤꯠꯇꯗꯤ ꯇꯨꯝꯅꯤꯡꯕ ꯂꯣꯏ ꯈꯪꯕ ꯖꯥꯠꯇꯨ ꯑꯗꯨꯃꯥꯏꯅ ꯇꯧꯋꯦꯕ ꯕꯣꯜꯅ ꯌꯦꯡꯅꯤꯡꯕꯒ ꯅꯣꯏꯁꯨ ꯌꯦꯡꯉꯝꯅꯤ ꯉꯁꯤꯒꯤ ꯕꯣꯜꯗꯤ
ꯑꯥꯏ ꯑꯩꯗꯤ ꯌꯦꯡꯗꯦ ꯑꯩꯒꯤꯗꯤ ꯑꯩꯗꯤ ꯏꯟꯇꯔꯦꯁ ꯂꯩꯇꯕ
ꯐꯖꯩꯌꯦꯅ ꯌꯥꯝ ꯐꯖꯕꯅꯦ ꯑꯁ ꯋꯥꯈꯜꯁꯨ ꯌꯥꯝ ꯋꯥꯏꯗ ꯃꯅꯥꯛꯇꯗꯤ
ꯎꯝ
ꯌꯥꯝ ꯐꯖꯕꯅꯦ ꯉꯁꯤꯒꯤꯗꯤ ꯑꯁ ꯃꯣꯏ ꯅꯨꯡꯁꯤ ꯑꯩ ꯅꯨꯡꯁꯤꯌꯦ ꯌꯥꯝꯅ ꯑꯍꯥꯟꯕ ꯆꯥꯡꯔꯒ ꯐꯖꯅ ꯁꯥꯟꯅꯔꯒ
ꯎꯝꯗꯤ ꯃꯨꯛꯀꯗ꯭ꯔꯣ ꯇꯥꯗꯔꯤꯅꯦ
ꯎꯝ
ꯄꯤꯅꯦꯜꯇꯤ ꯄꯤꯅꯦꯜꯇꯤ ꯇꯧꯒꯗꯕꯅꯤꯅꯦ
ꯄꯦꯅꯦꯜꯇꯤ ꯇꯧꯔꯗꯤ ꯑꯁꯤ ꯃꯣꯏꯗꯣ ꯉꯝꯒꯦꯔꯥ ꯉꯝꯅꯤꯉꯥꯏ ꯆꯥꯟꯁ ꯂꯥꯛꯌꯦ ꯃꯣꯏ ꯄꯥꯔꯗ ꯌꯥꯝ ꯍꯩꯌꯦ
ꯎꯝ ꯃꯥꯒꯤ ꯃꯣꯏꯒꯤ ꯒꯣꯜ ꯀꯤꯞꯄꯥꯔꯗꯣ ꯑꯍꯟ ꯑꯣꯏꯔꯁꯨꯨ ꯐꯖꯅ ꯑꯦꯛꯇꯤꯚ ꯇꯧꯋꯦꯀꯣ
ꯑꯗꯨꯅꯦ ꯂꯨꯝꯗꯕ ꯃꯥꯜꯂꯦ ꯃꯥꯗꯣ ꯌꯥꯝ ꯋꯥꯡ ꯋꯥꯡꯅ
ꯀꯤꯅꯤꯗ
ꯍꯣꯏ ꯑꯥꯔꯖꯦꯟꯇꯤꯅꯥꯒꯤꯗꯨꯁꯨ ꯌꯥꯗꯤ ꯌꯥꯏꯗ
ꯑꯁꯤ ꯆꯍꯤꯒꯤ
ꯀꯔꯤꯔꯣ ꯑꯁꯤ ꯆꯍꯤꯒꯤ
ꯁꯤ ꯇꯨ ꯊꯥꯎꯖꯟ ꯇ꯭ꯋꯦꯟꯇꯤ ꯁꯤꯛꯁ ꯋꯥꯔꯜ ꯀꯞꯗꯒꯤꯀꯣ ꯃꯥ ꯐꯣꯂꯣꯋꯥꯔꯁꯇꯣ
ꯎꯝ
ꯇꯦꯟ ꯃꯤꯂꯤꯌꯟ ꯐꯤꯇꯤꯟ ꯃꯤꯜ ꯐꯤꯇꯤꯟ ꯁꯤꯛꯁꯇꯤꯟ ꯃꯤꯂꯤꯌꯟ ꯀ ꯃꯥ ꯅꯍꯥꯟꯗ꯭ꯔꯤ ꯁꯤꯛꯁ ꯀꯦ ꯈꯛꯇ ꯍꯥ ꯁꯤꯁ ꯍꯟꯗ꯭ꯔꯦꯠ ꯀꯦ ꯒꯠꯇꯅꯦꯕꯀꯣ
ꯎꯝ
ꯄ꯭ꯂꯣꯋꯔꯗꯣ ꯑꯗꯣ ꯍꯧꯖꯤꯛꯗꯤ ꯁꯚꯦꯟꯇꯤꯟ ꯀꯦ
ꯒꯤ ꯃꯤꯁꯤꯡꯁꯦ ꯌꯥꯝ ꯊꯨ ꯊꯨꯅ ꯐꯣꯂꯣꯋꯥꯔꯗꯣ ꯐꯪꯕꯅꯦ